ꯇꯥꯕ꯭ꯔꯣ
ꯇꯥꯏꯗꯅ
ꯑꯣ ꯇꯥꯗꯕ꯭ꯔꯥ ꯍꯥꯏꯕꯅꯤꯗ
ꯇꯥꯏꯌꯦ
ꯀꯩꯗꯧꯔꯤꯅꯣ ꯅꯣꯏꯕꯨ ꯅꯨꯡꯉꯥꯏꯔꯤꯕ꯭ꯔꯣ ꯄꯥꯎ ꯐꯥꯎꯅꯗꯕꯁꯨ ꯀꯨꯏꯈ꯭ꯔꯦ
ꯍꯣꯏ ꯑꯗꯨꯝ ꯐꯥꯎꯅꯔꯒ ꯂꯩꯇꯕꯅꯤꯅꯀꯣ ꯈꯪꯗ꯭ꯔꯦꯅꯦ
ꯄꯥꯎ ꯐꯥꯎꯅꯗꯕꯁꯨ ꯀꯨꯏꯔꯦ
ꯌꯥꯕ꯭ꯔꯥ ꯍꯣꯏ ꯐꯥꯎꯅꯗꯕ ꯀꯨꯏꯈ꯭ꯔꯦ ꯍꯣꯏ
ꯅꯥꯕꯒꯨꯝꯕꯗꯤ ꯇꯧꯗꯕ꯭ꯔꯥ ꯅꯥꯕ ꯈꯣꯠꯄꯒꯨꯝꯕꯗꯤ ꯍꯟꯗꯛꯁꯦ
ꯀꯔꯤ ꯍꯥꯏꯕ
ꯅꯥꯗꯕ꯭ꯔꯥ
ꯍꯣꯏ
ꯑꯁ ꯑꯩꯗꯤ ꯅꯥꯕꯅ ꯅꯥꯍꯟꯗꯣ ꯑꯁ ꯅꯥꯕꯅ ꯁꯤꯒꯦ ꯁꯤꯒꯦ ꯇꯧꯋꯦ
ꯀꯔꯤꯒꯤꯔꯀꯣ
ꯍꯟꯗꯛꯀꯤ ꯂꯥꯏꯅꯥ ꯌꯥꯝ ꯆꯠꯅꯕꯗꯣ ꯈꯪꯕ꯭ꯔꯥ ꯂꯣꯛ ꯂꯣꯛ ꯂꯥꯏꯍꯧ ꯇꯧꯕꯗꯣ ꯑꯩꯈꯣꯏ ꯔꯣꯝꯗꯁꯦ ꯂꯥꯏꯅꯥꯁꯦ ꯌꯥꯝ ꯆꯠꯄꯅꯦꯕ ꯍꯟꯗꯛꯁꯦ
ꯑꯣ ꯑꯩꯗꯤ ꯈꯪꯗꯦ
ꯁꯨꯃꯥꯏꯅ ꯇꯧꯕꯒꯤ ꯑꯁ ꯅꯨꯡꯉꯥꯏꯇꯦꯗ
ꯑꯣ
ꯍꯤꯗꯥꯛꯀꯨꯝꯕ ꯆꯥꯔꯒ ꯈꯔ ꯅꯨꯡꯉꯥꯏꯔꯒ ꯈꯔ ꯐꯕꯗꯤ ꯐꯥꯈ꯭ꯔꯦ
ꯎꯝ ꯗꯣꯛꯇꯔ ꯌꯦꯡꯕ ꯆꯠꯂꯣ
ꯆꯠꯄꯅꯤꯅꯦ ꯆꯠꯂꯁꯨ ꯑꯗꯨꯝ ꯀꯩꯅꯣ ꯃꯣꯏꯁꯨ ꯑꯩꯒꯤ ꯂꯥꯏꯅꯥꯗꯣ ꯌꯦꯡꯊꯣꯛꯄ ꯉꯝꯗꯦ ꯍꯥꯏꯕ ꯑꯗꯨꯒꯤ ꯑꯁ ꯑꯩ
ꯑꯁ ꯑꯦ ꯂꯨꯈ꯭ꯔꯦꯀꯣ ꯑꯗꯨꯗꯤ ꯌꯥꯝ ꯂꯨꯈ꯭ꯔꯦꯅꯦ ꯅꯪꯒꯤꯁꯦ
ꯍꯣꯏ ꯌꯥꯝ ꯂꯨꯈ꯭ꯔꯦ ꯍꯥꯏꯕ ꯇꯥꯔꯦ ꯑꯩꯒꯤꯁꯦ
ꯎꯝ
ꯍꯥ ꯍꯨꯝꯝ ꯅꯪ ꯀꯗꯥꯏ ꯆꯠꯄ꯭ꯔ ꯍꯧꯖꯤꯛꯁꯦ
ꯆꯦꯛꯁꯤꯟꯅ ꯂꯩꯌꯣꯀꯣ
ꯍꯣꯏ ꯍꯣꯏ ꯅꯪ ꯀꯗꯥꯏ ꯆꯠꯄ꯭ꯔ ꯍꯧꯖꯤꯛ ꯊꯕꯛ ꯇꯧꯔꯤꯕ꯭ꯔꯥ
ꯊꯕꯛ ꯇꯧꯔꯤ ꯏꯁꯤꯡ ꯂꯧꯕ ꯆꯠꯄ
ꯅꯣꯏꯗꯤ ꯅꯥꯗꯕꯒꯤ ꯌꯥꯝ ꯅꯨꯡꯉꯥꯏꯔꯦ ꯑꯃ ꯇꯧꯔꯁꯨ ꯑꯃ ꯇꯧꯔꯁꯨ
ꯍꯣꯏ ꯄꯔ꯭ ꯊꯅꯥ ꯀꯟꯅ ꯇꯧꯑꯣ꯫
ꯍꯣꯏ ꯀꯟꯅꯥ ꯇꯧꯗꯔꯗꯤ ꯌꯥꯔꯔꯣꯏ
ꯀꯟꯅ ꯇꯋꯣ ꯃꯤꯌꯥꯝꯒꯤ ꯇꯋꯣ ꯅꯪꯒꯤꯁꯨ ꯑꯩꯒꯤꯁꯨ ꯂꯣꯏꯅꯃꯛꯒꯤ ꯇꯧꯒꯗꯕꯅꯦ
ꯍꯣꯏꯅꯦ
ꯅꯪ ꯉꯁꯤ ꯀꯩꯅꯣꯗ ꯆꯠꯄ꯭ꯔꯥ
ꯀꯗꯥꯏꯗꯔꯣ
ꯎꯝ ꯂꯥꯏ ꯈꯨꯔꯨꯝꯕ ꯆꯠꯄ꯭ꯔꯥ
ꯂꯥꯏ ꯈꯨꯔꯨꯝꯕ ꯆꯠꯂꯦ ꯉꯁꯤꯁꯦ
ꯑꯣ
ꯑꯁ ꯌꯥꯝ ꯅꯨꯡꯉꯥꯏꯔꯦ ꯉꯁꯤ ꯂꯥꯏ ꯈꯨꯔꯨꯝꯕ ꯆꯠꯄ ꯃꯇꯝꯗ
ꯀꯔꯤ ꯇꯧꯈ꯭ꯔꯅꯦ
ꯃꯣꯏ ꯏꯁꯩꯥꯏꯒꯨꯝꯕꯁꯨ ꯐꯖꯅ ꯁꯛꯑꯦꯕ
ꯑꯣ
ꯏꯁꯒꯨꯝꯕ ꯀꯔꯤ ꯀꯔꯤ ꯁꯛꯄꯁꯨ ꯌꯥꯝ ꯀꯩꯅꯣ ꯐꯖꯅ ꯁꯛꯑꯦ ꯑꯗꯨꯒ ꯋꯥꯒꯨꯝꯕ ꯍꯥꯏꯕꯁꯨ ꯐꯖꯅ ꯍꯥꯏꯕꯤꯌꯦ ꯃꯣꯏꯁꯦ ꯌꯥꯝ ꯅꯨꯡꯉꯥꯏꯌꯦ ꯃꯣꯏ
ꯑꯁ ꯌꯥꯝ ꯐꯥꯏꯅꯦ ꯒꯌꯥꯟꯗꯤ ꯇꯥꯕꯔꯣ
ꯇꯥꯏꯌꯦ ꯍꯣꯢ
ꯌꯥꯝ ꯐꯩꯌꯦ ꯑꯗꯨꯗꯤ ꯀꯔꯤ ꯀꯔꯤ ꯍꯥꯏꯕ꯭ꯔꯥ ꯑꯗꯨꯗꯤ
ꯃꯣꯏꯅ ꯍꯥꯏꯕꯗꯣ ꯌꯨ ꯊꯛꯄꯒꯤ ꯃꯔꯝꯗ ꯍꯥꯏꯕꯅꯦꯕ ꯌꯨ ꯊꯥꯛꯔꯒ ꯑꯩꯈꯣꯏꯅ ꯌꯨ ꯉꯥꯎꯕꯗꯣ ꯁꯨꯃꯥꯏꯅ ꯇꯧꯒꯗꯕꯅꯤ ꯍꯥꯏꯔꯒꯀꯣ
ꯎꯝ
ꯐꯖꯅ ꯌꯨ ꯊꯛꯄꯒꯤ ꯃꯔꯝꯗꯁꯨ ꯍꯩꯑꯦ ꯑꯗꯨꯒ ꯀꯔꯤꯅꯣ ꯑꯇꯣꯞꯄꯗꯤ ꯑꯩ ꯐꯖꯅ ꯈꯪꯗ꯭ꯔꯦ ꯑꯗꯣ ꯑꯗꯨꯒꯤ ꯃꯇꯨꯡꯗꯗꯤ
ꯀ꯭ꯂꯥꯁ ꯑꯁꯤꯗ ꯑꯩ ꯑꯩꯒꯤ ꯏꯃꯥꯟꯅꯕꯤꯁꯦ ꯃꯋꯥꯕꯨ ꯐꯣꯟ ꯇꯧꯔꯒ ꯀꯞꯄꯔꯥ ꯒꯌꯥꯟ ꯇꯥꯗ꯭ꯔꯦ ꯑꯣ
ꯐꯨꯑꯣ ꯐꯨꯑꯣ
ꯑ ꯗꯔ ꯂꯩ
ꯎ
ꯑꯂ ꯇꯝꯂꯗ ꯌꯥꯝ ꯇꯂꯦ ꯁꯤꯤꯒꯦ ꯁꯤꯤꯒꯅꯦ
ꯀꯔꯤꯔꯥ
ꯏꯁꯤꯡꯗꯣ ꯇꯨꯒꯦ ꯇꯧꯋꯦꯕ ꯌꯥꯝ ꯅꯥꯟꯕꯒꯤ
ꯇꯨꯔꯗꯤ ꯏꯕꯥꯅꯤ ꯉꯥꯡꯅꯕ ꯌꯥꯔꯔꯣꯏꯅꯦ
ꯍꯣꯏ
ꯌꯥꯝ ꯅꯨꯡꯉꯥꯏꯌꯦ ꯌꯥꯝ ꯅꯨꯡꯉꯥꯏ ꯅꯪꯕꯨ ꯅꯪꯕꯨ ꯄꯥꯎ ꯐꯥꯎꯅꯔꯕꯁꯦ ꯑꯩ ꯌꯥꯝ ꯅꯨꯡꯉꯥꯏꯌꯦ ꯌꯥꯝ ꯍꯔꯥꯎꯋꯦ
ꯑꯁ ꯀꯌꯥ ꯀꯌꯥꯝ ꯍꯔꯥꯎꯕ꯭ꯔꯅꯦ
ꯅꯪꯒꯤ ꯊꯕꯛ ꯂꯩꯕꯁꯨ ꯑꯩꯁꯦ ꯅꯪꯕꯨ ꯊꯕꯛꯗ ꯀꯔꯤꯅꯣ ꯇꯧꯍꯟꯕ꯭ꯔꯁꯨ ꯈꯪꯗ꯭ꯔꯦꯀꯣ ꯊꯕꯛ ꯆꯤꯟꯕꯁꯨ ꯈꯪꯗꯦ ꯅꯪ
ꯊꯕꯛꯗꯤ ꯑꯗꯨꯝ ꯆꯤꯂꯦ ꯑꯩꯗꯤ
ꯍꯣꯏ ꯍꯣꯏ ꯐꯤ ꯁꯨꯅꯤꯉꯥꯏ ꯑꯩ ꯌꯥꯝ ꯂꯩꯑ ꯑꯩ ꯍꯧꯖꯤꯛ ꯐꯤ ꯁꯨꯕꯅꯦ
ꯍꯧꯖꯤꯛ ꯁꯨꯒꯅꯤ ꯍꯥꯏꯕ꯭ꯔꯥ ꯐꯤ ꯐꯤ
ꯁꯨꯔꯒ ꯑꯩ ꯅꯉꯣꯟꯗ ꯉꯥꯡꯅꯔꯕꯅꯦ ꯁꯨꯕꯅꯦ ꯍꯧꯖꯤꯛꯁꯦ
ꯑꯁ ꯌꯥꯝ ꯐꯩ ꯀꯣꯃꯤꯗꯤ
ꯐꯤ ꯁꯨꯗ꯭ꯔꯗꯤ ꯑꯁ ꯅꯣꯡꯁꯨꯨ ꯇꯥꯕ ꯑꯗꯨꯒꯤ ꯐꯤꯁꯦ ꯁꯨꯔꯕ ꯀꯨꯏꯕ ꯑꯗꯨꯒꯤ ꯉꯁꯤꯁꯦ ꯌꯥꯝ ꯂꯣꯏ ꯁꯨꯒꯦ ꯇꯧꯕ
ꯁꯨꯔꯣ ꯁꯨꯔꯣ ꯁꯣ ꯀꯗꯕꯨꯅ
ꯍꯣꯏ
ꯑꯩꯈꯣꯏꯗꯤ ꯑꯁ ꯇꯟꯕꯒꯦꯀꯣ ꯍꯥꯏꯗꯣ
ꯎꯝ
ꯐ ꯁꯨꯅꯤ ꯑꯥꯏ ꯇꯥꯅꯤꯈ꯭ꯔꯦ ꯁꯨꯅꯤꯥꯏ
ꯅꯣꯏꯔꯣꯝꯗ ꯏꯁꯤꯡꯒꯨꯝꯕꯗꯤ ꯐꯖꯅ ꯂꯥꯛꯄ꯭ꯔꯥ
ꯑꯁ ꯀꯔꯤꯗ ꯀꯥꯏꯗ ꯅꯪ ꯏꯁꯤꯡꯗꯣ ꯃꯣꯏ ꯏꯁꯤꯡꯗꯣ ꯀꯩꯅꯣ ꯇꯧꯋꯦꯕ ꯃꯆꯨꯗꯣ ꯏꯁꯤꯡꯗꯣ ꯃꯆꯨꯗꯣ
ꯑꯩꯈꯣꯏꯒꯤꯁꯨ ꯃꯆꯨꯗꯣ ꯌꯥꯝ ꯁꯦꯡꯗꯦ
ꯑꯣ ꯃꯆꯨꯗꯣ ꯌꯥꯗ꯭ꯔꯦꯕ ꯏꯁꯤꯡꯗꯣ
ꯎꯝ ꯑꯗꯨꯅ‌ꯦ
ꯍꯝ ꯍꯝ ꯅꯠꯇ
ꯀꯔꯤꯔ ꯑꯗꯨꯗꯤ ꯀꯔꯤꯒꯤ ꯅꯣꯛꯄ꯭ꯔꯣ
ꯇꯧꯗ‌ꯦꯗ ꯑꯩꯅ ꯏꯃꯥꯟꯅꯕꯤꯕꯨ ꯎ ꯀꯩꯅꯣ ꯇꯧꯕꯅꯦꯕ ꯏ ꯃꯥꯕꯨ ꯂꯥꯏꯔꯤꯛ ꯄꯥꯍꯟꯕꯅꯦꯕ ꯑꯩꯗꯨ ꯑꯗꯨ ꯃꯥꯗꯣ ꯑꯩꯅ ꯍꯪꯕꯗꯣ ꯃꯥ ꯈꯪꯗꯕꯒꯤ ꯑꯩꯅ ꯎ
ꯏꯃꯥꯟꯅꯕꯤ ꯑꯩꯈꯣꯏꯗꯤ ꯅꯨꯡꯉꯥꯏꯔꯤꯕ꯭ꯔꯣ ꯑꯜꯂ ꯅꯃꯥꯟꯕꯤꯈꯣꯏ ꯅꯨꯡꯉꯥꯏꯔꯤꯕ꯭ꯔꯣ
ꯐꯖꯅ ꯅꯨꯡꯉꯥꯏꯔꯦ ꯑꯃ ꯋꯥꯕ ꯁꯥꯟꯅꯔꯦ ꯍꯧꯖꯤꯛ ꯑꯗꯨꯒꯤ ꯃꯆꯨ ꯃꯆꯨꯒꯤ
ꯏꯁꯤꯡ ꯌꯆꯨꯔꯣ
ꯑ ꯍ ꯏꯁꯤꯡꯒꯤ ꯃꯆꯨꯗꯣ ꯀꯔꯤ ꯍꯥꯏꯗꯣꯏꯔꯥ ꯑꯗꯣ ꯍꯪꯒꯥꯝꯕꯥꯥꯟ ꯃꯆꯨꯗ ꯇꯥꯔꯦꯕ
ꯎ
ꯑꯩꯈꯣꯏꯒꯤꯁꯨ ꯁꯨꯃꯥꯏꯅ ꯇꯧꯋꯦ ꯁꯨꯃꯥꯏ ꯇꯧꯋ ꯁꯨꯃꯥꯏ ꯇꯧꯋ ꯑꯩꯈꯣꯏꯁꯤꯁꯨ
ꯑꯁ ꯁꯥꯎꯔꯒ ꯆꯠꯈ꯭ꯔꯅꯦꯃꯗꯤ ꯑꯩꯅ ꯃꯆꯨ ꯍꯡꯕ ꯑꯗꯨꯒ ꯃꯥꯅ ꯉꯥꯎꯔꯒ ꯏꯁꯤꯡ ꯐꯨꯠꯀꯦ ꯇꯧꯕꯅꯦꯕ ꯌꯥꯗ꯭ꯔꯦ ꯑꯩꯈꯣ ꯍꯣꯏꯒꯤꯁꯦ
ꯀꯔꯤ ꯏꯟꯖꯥꯡ ꯆꯥꯕ꯭ꯔꯥ ꯉꯁꯤꯗꯤ
ꯀꯔꯤ ꯍꯥꯏꯕ
ꯐꯦ ꯏꯟꯖꯥꯡ ꯆꯕ꯭ꯔꯥ
ꯎꯝ ꯀꯩꯅꯣ ꯆꯥꯏ ꯑ ꯈꯥꯃꯦꯟ ꯆꯥꯏꯌ‌ꯦ
ꯍꯥꯎꯋꯦꯅꯦ ꯅꯣꯏꯒꯤꯗꯤ
ꯑꯁ ꯍꯥꯎꯇ‌ꯦꯗ ꯀꯗꯥꯏꯗꯒꯤ ꯍꯥꯎꯇ ꯍꯥꯎꯇ ꯅꯣꯏꯗꯤ
ꯀꯔꯤꯁꯨ ꯂꯩꯇ꯭ꯔꯕ꯭ꯔꯣ ꯆꯥꯅꯤꯡꯉꯥꯏ
ꯍꯣꯏ ꯍꯣꯏ ꯂꯩꯇꯦ ꯑꯗꯨꯒꯤꯅꯤ ꯊꯥꯔꯛꯑꯣ ꯍꯥꯏꯕꯗꯨ
ꯑꯩ ꯌꯥꯔꯗꯤ ꯍꯌꯦꯡ ꯂꯥꯛꯀꯅꯤꯀꯣ ꯀꯩꯊꯦꯜꯗ ꯅꯪꯁꯨ ꯂꯥꯛꯑꯣ ꯑꯩꯕꯨ ꯊꯦꯡꯅꯔꯁꯤ ꯑꯗꯨꯗ
ꯍꯣꯏ ꯊꯦꯡꯅꯁꯤ
ꯑꯩꯈꯣꯏ ꯌꯦꯟꯖꯥꯡ ꯌꯦꯟꯁꯥꯡ ꯌꯥꯝ ꯂꯩꯌꯦ ꯑꯩꯈꯣꯏꯒꯤ
ꯀꯔꯤ ꯍꯦꯟꯖꯟ ꯂꯩꯕ꯭ꯔꯣ
ꯍꯪꯒꯥꯝꯅꯦ ꯀꯣꯕꯤꯅꯦ ꯑꯂꯨꯅꯦ ꯑꯩꯉꯣꯟꯗ ꯌꯥꯝ ꯊꯥꯕ ꯂꯩꯌꯦ ꯑꯗꯣ ꯍꯟꯗꯛꯁꯦ ꯑꯩꯈꯣꯏꯗꯣ ꯒꯥꯔꯤ ꯒꯥꯔꯤꯒꯨꯝꯕ ꯐꯖꯅ ꯆꯠꯕꯒꯤ ꯑꯣ ꯌꯣꯟꯐꯝ ꯌꯣꯟꯐꯝꯁꯨ ꯂꯩꯗꯕꯒꯤꯀꯣ ꯑꯗꯨꯝ ꯇꯧꯈ꯭ꯔꯦ꯫
ꯅꯪ ꯀꯣꯕꯤꯒ ꯑꯂꯨ ꯄꯨꯔꯛꯀꯦ ꯍꯥꯏꯕ꯭ꯔꯣ ꯑꯩꯈꯣꯏꯗ꯫
ꯄꯨꯔꯛꯀꯦꯗꯤ ꯍꯪꯒꯥꯝꯁꯨ ꯄꯨꯔꯛꯀꯦ꯫
ꯍꯣꯏ ꯍꯣꯏ ꯍꯪꯒꯥꯝꯅꯤ ꯄꯨꯔꯣꯛꯑꯣ꯫
ꯄꯨꯔꯥꯛꯀꯅꯤ ꯄꯨꯔꯥꯀꯅꯤ꯫ ꯎꯝ
ꯆꯥꯛ ꯆꯥꯅꯤꯡꯉꯥꯏꯁꯨ ꯆꯥꯛꯁꯨ ꯂꯩꯅꯤ, ꯂꯣꯏꯈ꯭ꯔ‌ꯦ ꯍ‌ꯦ, ꯑꯃꯨꯛ ꯑꯁ ꯈꯪꯗ꯭ꯔꯦ꯫
ꯆꯦꯡꯔ‌ꯣ꯫
ꯍꯣꯏ
ꯑꯩ ꯅꯍꯥꯟ ꯅꯣꯏꯒꯤ ꯆꯦꯡ ꯂꯧꯕꯗꯣ ꯑꯃꯨꯛꯀ ꯊꯝꯈ꯭ꯔꯕꯅꯤꯀꯣ ꯅꯍꯥꯟ ꯅꯍꯥꯟꯒꯤꯗꯣ꯫
ꯍꯣꯏꯅꯦ-ꯍꯣꯏꯅꯦ
ꯍꯤ ꯍꯤ ꯍꯤ
ꯃꯨꯛ ꯄꯤꯌꯣ ꯆꯦꯡ꯫
ꯑꯩꯈꯣꯏꯁꯨ ꯂꯣꯏꯒꯗꯧꯔꯦ
ꯑꯁ ꯌꯥꯝ ꯇꯜꯂꯦꯗ꯫ ꯊꯤ ꯐꯥꯏꯅꯤꯡ ꯌ‌ꯦ꯫
ꯊꯤ ꯐꯥꯏꯔꯨꯔ‌ꯣ꯫
ꯑꯁ ꯆꯠꯄ ꯇꯜꯂꯦ꯫
ꯇꯥꯂꯗꯤ ꯇꯨꯃꯤꯟꯅ ꯂꯩꯕ ꯇꯥꯕ꯫
ꯑꯗꯨꯒꯤ ꯇꯨꯃꯤꯟꯅ ꯂꯩꯕꯅꯦ꯫ ꯍꯥ ꯍ
ꯅꯣꯏꯒꯤ ꯈꯨꯟꯗꯕꯨ ꯅꯍꯥꯟ ꯀꯩꯅꯣꯃ꯫ ꯑꯣ ꯅꯍꯥꯟ ꯑꯩꯈꯣꯏꯒꯤ ꯈꯨꯟꯗꯗꯣ ꯂꯤꯟ ꯑꯆꯧꯕ ꯂꯥꯛꯄꯅꯦꯕ꯫
ꯑꯁ ꯇꯜꯂ‌ꯦꯗ꯫
ꯂꯤꯟ ꯑꯆꯧꯕ ꯂꯥꯛꯕꯒ ꯎꯝ, ꯃꯣꯏꯅ ꯍꯥꯠꯄꯅꯦꯕꯀꯣ, ꯑꯩꯈꯣꯏꯒꯤ ꯈꯨꯟꯒꯤ ꯃꯤꯅ ꯑꯗꯨꯒ ꯀꯩꯅꯣꯒꯨꯝꯕ, ꯂꯧꯊꯣꯛ ꯂꯧꯔꯒ ꯊꯥꯒꯠꯄ꯫ ꯊꯥꯒꯠꯄꯒꯤ ꯃꯣꯏꯒꯤ ꯀꯩꯅꯣ ꯈꯣꯏꯅ ꯈꯪꯈ꯭ꯔꯕꯅꯦꯕ꯫ ꯃꯤ ꯑꯆꯧ ꯑꯆꯧꯕꯕꯁꯤꯡꯅ ꯈꯥꯡꯈ꯭ꯔꯕ
ꯎꯝ ꯍꯥꯏꯌꯣ ꯍꯥꯏꯌꯣ꯫
ꯑꯩ ꯍꯥꯏꯔꯨꯔꯣꯏ ꯅꯪꯉ‌ꯣꯟꯗ ꯀꯅꯥꯅꯣ ꯁꯤꯗ ꯂꯥꯛꯑꯣ ꯍꯥꯏꯕ꯫
ꯑꯩꯩ ꯈꯨꯁꯤꯅꯦ꯫
ꯑꯩꯉꯣꯟꯗ ꯑꯗꯨꯝ ꯍꯥꯏꯕ ꯌꯥꯗ꯭ꯔꯣ ꯑꯩꯅ ꯃꯄꯟꯗ ꯊꯣꯛꯂꯛꯄ ꯂꯅꯥ ꯅ ꯂꯧꯁꯤꯟꯕꯗꯤ ꯀꯔꯤ ꯀꯥꯏꯒꯦ
ꯑꯁ ꯇꯥꯁꯨ ꯇꯥꯗꯕꯗꯨꯕꯣ꯫
ꯎꯝ ꯁꯤ ꯁꯤ ꯁꯤ
ꯑꯁ ꯀꯔꯥꯒꯤ ꯍꯨꯏꯔ ꯑꯝꯃꯣ ꯑꯃꯣꯛ ꯍꯨꯏ ꯂꯥꯛꯄ꯭ꯔꯥ ꯅꯣꯏꯁꯦ ꯃꯤ! ꯃꯤꯔ ꯍꯨꯏꯔꯥ
ꯁꯤꯁꯨꯈ꯭ꯔꯦ ꯑ ꯍꯧꯖꯤꯛ ꯃꯤꯅꯦ ꯃꯤꯅꯦ ꯍꯨꯏ ꯅꯇꯦ꯫
ꯍꯔꯕꯀ ꯅꯣꯏꯅ ꯍꯨꯏ ꯌꯥꯝꯃꯜꯅꯦ ꯌꯥꯝꯃꯜꯂꯦ ꯌꯝꯃꯜꯂꯦ ꯍꯨꯏ ꯌꯥꯝ ꯂꯩꯑꯦ ꯍꯥꯏꯕꯗꯨꯗ ꯑꯩ ꯃꯈ‌ꯣꯟ ꯇꯥꯕꯗꯣ ꯍꯨꯏꯔ ꯈꯜꯂꯤꯅꯤ꯫
ꯑꯩ ꯄꯪꯁꯥꯎꯗ ꯁꯥꯎꯅꯤꯡꯏꯗ ꯉꯁꯤꯁꯦ ꯀꯔꯤꯒꯤꯔ ꯈꯪꯗꯦ꯫ ꯃꯤꯅ ꯑꯃ ꯍꯥꯏꯔꯁꯨ ꯁꯥꯎꯅꯤꯡꯉꯦ ꯃꯤꯅ ꯀꯩꯅꯣ ꯍꯥꯏꯔꯁꯨ ꯁꯥꯎꯅꯤꯡꯉꯦ꯫
ꯎꯝ ꯁꯥꯎꯒꯅꯨ ꯀꯔꯤꯔꯥ꯫
ꯁꯥꯎꯗꯕ ꯌꯥꯗꯦ꯫